ꯍꯜꯂꯣ
ꯇꯧꯔ
ꯀꯁꯨ ꯇꯧꯗꯦ
ꯇꯨꯝꯝꯕ꯭ꯔ
ꯎꯝ
ꯑꯩꯒꯤ ꯍꯛꯆꯥꯡ ꯅꯨꯡꯉꯥꯏꯇꯕ꯭ꯔꯅꯦ
ꯎꯠꯇꯗ ꯀꯩꯗ ꯄꯨꯖ ꯅꯪꯗꯦ
ꯑꯦ ꯁ ꯇꯨ ꯃꯒ ꯇ ꯑꯁꯤꯁꯗꯤ ꯑꯟꯕ ꯃꯤꯅ ꯀꯔꯤꯁꯨ ꯇꯥꯎꯅꯤꯡꯉꯥꯏ ꯂꯩ ꯑꯩꯣꯏꯒꯤ
ꯀꯣꯏꯕ ꯆꯠꯇꯦ
ꯍꯣꯏ ꯆꯠꯅꯤꯡꯉꯥꯏꯁꯨ ꯃꯐꯝ ꯂꯩꯇꯗ ꯀꯣꯏꯕꯁꯨ ꯑ ꯆꯥꯛꯗꯤ ꯆꯥꯔꯕ꯭ꯔꯣ ꯊꯥꯕ꯭ꯔꯣ ꯇꯥꯄ ꯇꯥꯗ ꯄꯨ꯭ꯔꯣ ꯑ ꯍꯜꯂꯣ ꯇꯥꯗꯕ꯭ꯔꯣ ꯇꯥꯗꯤ ꯇ